ꯇꯥꯕ꯭ꯔꯣ
ꯎꯝ ꯇꯥꯔꯦ
ꯁꯦꯡꯅ ꯇꯥꯕ꯭ꯔꯣ
ꯇꯥꯖꯥꯔꯦ ꯏꯕꯨꯡꯉꯣ
ꯎꯝ ꯅꯨꯡꯉꯥꯏꯔꯤꯀꯣ
ꯎꯝ ꯅꯨꯡꯉꯥꯏꯔꯤꯌꯦ
ꯎꯝ ꯅꯆꯤꯟ-ꯅꯆꯤꯟ ꯐꯩꯔꯥꯒ ꯅꯨꯡꯉꯥꯏꯔꯒ ꯂꯩ
ꯆꯠꯊꯣꯍꯦ ꯋꯥꯅꯦ ꯀꯥꯏꯅ
ꯅꯨꯡꯉꯥꯏꯅ ꯂꯩꯊꯣꯛꯑꯣ
ꯅꯣꯛꯀꯅꯨꯀꯣ ꯅꯪꯉꯣꯟꯗ ꯇ꯭ꯔꯥꯟꯁꯐꯔ ꯇꯧꯔꯝꯗꯅ
ꯁꯦꯡꯕꯅꯦ ꯅꯍꯥꯟ ꯅꯪ ꯅꯥꯕꯗ ꯑꯩ ꯅꯥꯔꯦꯅꯦ ꯍꯧꯖꯤꯛ
ꯆꯠꯂꯨꯍꯦ ꯀꯔꯤꯗ ꯅꯥꯔꯤꯕ ꯅꯪꯗꯤ
ꯑꯩꯒꯤ ꯂꯤꯐ ꯑꯩꯒꯤ ꯆꯤꯟꯗ
ꯑꯗꯨꯗꯤ ꯅꯨꯄꯤꯅ ꯆꯨꯞꯄꯩ ꯑꯣꯏꯔꯝꯅꯤ
ꯋꯥꯊꯤ ꯋꯥꯔꯦꯝ ꯇꯧꯅꯨ
ꯍꯨꯡ ꯅꯨꯡꯗꯥꯡ-ꯅꯨꯡꯗꯥꯡꯗ ꯀꯣꯜ ꯇꯧꯗꯕꯤꯗ ꯑꯗꯨꯝ ꯆꯠꯂꯤꯗꯨꯗꯤ
ꯅꯆꯤꯟ ꯊꯨꯒꯥꯏꯒꯅꯤ
ꯉꯝꯃꯥꯗꯤ ꯊꯨꯒꯥꯏꯌꯨꯅꯦ
ꯂꯩꯕꯥꯛ ꯍꯥꯞꯄꯨꯔꯣ
ꯍꯨꯝ ꯊꯤ ꯍꯥꯞꯄꯨꯔꯥ ꯅꯪꯉꯣꯟꯗ
ꯅꯪ ꯅꯌꯥꯗꯣ ꯀꯥꯍꯜꯂꯒ ꯑꯩꯅ ꯊꯤ ꯐꯥꯏꯗꯔꯗꯤ
ꯎꯝ ꯑꯩꯅ ꯇꯤꯟ ꯁꯤꯠꯇꯣꯏꯕ
ꯆꯥꯛ ꯆꯥꯔꯕ꯭ꯔꯣ
ꯀꯗꯥꯏꯗꯩꯩ ꯆꯥꯛꯅꯣꯗ
ꯐꯣꯟ ꯇꯧ ꯐꯣꯟ ꯐꯣꯟ ꯇꯧꯕꯗ ꯋꯥꯔꯝꯕꯅꯤꯅ
ꯀꯅꯥꯗ ꯐꯣꯟ ꯇꯧꯔꯤꯕ ꯑꯩ
ꯈꯪꯗꯦ ꯑꯩꯅ ꯈꯪꯗ꯭ꯔꯤꯀꯥꯟꯗ ꯄꯪꯇꯧ ꯇꯧꯋꯦ
ꯅꯃꯥꯏꯗꯣ ꯄꯨꯡꯇꯤꯛꯄꯤꯔꯒ
ꯍꯟꯗꯛ ꯑꯩ ꯌꯥꯝ ꯁꯥꯡꯕ ꯃꯥꯜꯂꯦ ꯌꯥꯝ ꯁꯥꯡꯕ ꯎꯝ
ꯀꯔꯤ ꯁꯥꯡꯂꯤꯕ
ꯑꯩ ꯀꯨꯝꯒꯤ ꯀꯨꯝꯄ꯭ꯔꯥꯎ ꯀꯇꯥꯔ ꯄꯦꯟꯅꯤ ꯀꯣ
ꯎꯝ
ꯑꯩꯒꯤ ꯀꯩꯅꯣ ꯅꯤ ꯍꯦꯟꯕꯅꯦꯕ ꯃꯈꯥ ꯌꯥꯝ ꯁꯥꯡꯅ ꯇꯣꯡꯕꯅꯦꯕ ꯍꯥꯟꯅꯗꯤ
ꯎꯝ
ꯍꯟꯗꯛꯗꯤ ꯅꯣꯔꯃꯦꯜ ꯅꯤꯒꯤ ꯃꯊꯛꯇ ꯂꯩꯔꯤꯅꯤ ꯁꯤ
ꯅꯪꯒꯤ ꯈꯨꯠꯁꯦꯠꯇꯨꯅ ꯑꯣꯏꯔꯝꯅꯤ
ꯅꯗꯤꯅꯦ ꯃꯈꯥ ꯆꯤꯡꯈꯠꯂꯒ ꯆꯤꯡꯊꯠꯂ
ꯍꯥꯄꯦꯟꯁꯨ ꯌꯥꯝ ꯆꯥꯎꯔꯝꯕꯗꯣ ꯑꯁ ꯄꯤꯛꯇ꯭ꯔꯨ ꯄꯤꯛ ꯔꯝꯃꯤꯅꯤ ꯀꯨ ꯇꯣꯡꯗ ꯆꯍꯤ ꯑꯃ ꯑꯃꯅꯦꯕ ꯑꯩꯅ ꯑꯩ ꯈꯣꯡꯒ꯭ꯔꯥꯎ ꯁꯣꯝꯗ ꯊꯝꯕꯁꯦ
ꯑꯗꯨ ꯑꯩꯗꯣ ꯍꯌꯦꯡ ꯍꯌꯦꯡꯗꯤ ꯂꯩꯔꯨꯈꯤꯒꯦ ꯑꯗꯣ ꯍꯌꯦꯡꯁꯦ ꯑꯣꯏꯅꯁꯦꯅꯦꯀꯣ
ꯎꯝ
ꯊꯥꯔꯁꯗꯦ ꯅꯨꯃꯤꯠꯇ ꯀꯥꯔꯁꯤꯔꯛꯑ ꯑꯩꯦ
ꯁ꯭ꯀꯨꯜ꯭ꯔꯣ
ꯑꯝ
ꯇꯥꯡ ꯀꯌꯥ ꯁꯨꯔꯒꯦ
ꯉꯁꯤꯁꯦ ꯗꯦꯠ ꯁꯚꯦꯟ ꯑꯣꯏꯔꯝꯅꯤ
ꯇꯔꯦꯠ ꯅꯤꯄꯥꯜ ꯍꯌꯦꯡ ꯅꯤꯄꯜ ꯃꯥꯄꯜ ꯇꯔꯥ ꯑꯣ ꯏꯃ ꯀ ꯋꯥꯅꯣ ꯍꯥꯏ
ꯅꯣꯛꯀꯅ
ꯗꯦꯠ ꯗꯦꯠ ꯅꯥꯏꯟ ꯑꯣꯏꯔꯝꯅꯤꯀꯣ
ꯗꯅꯥ ꯗꯦ ꯔꯣ ꯀꯥꯔꯁꯨꯅ ꯌꯥ
ꯑꯗꯨ ꯗꯦ ꯇꯦꯟꯗ ꯍꯥꯏꯕꯗꯣ ꯏꯝꯐꯥꯜ ꯆꯠ ꯆꯠꯇꯦꯅ ꯑꯃꯨꯛ ꯅꯥꯔꯗꯤꯦ ꯀꯝꯅꯧꯕ
ꯔꯤ ꯈꯪꯗꯦꯗ ꯑꯩꯅ ꯍꯥꯏꯕꯗꯨꯗꯤ ꯑꯩꯅ ꯍꯥꯏꯕꯗꯤ ꯑꯁꯣꯝꯗ ꯂꯩꯔꯁꯨ ꯅꯃꯅꯤ ꯁꯨꯇꯤ ꯂꯧꯔꯒ ꯑꯗꯨꯝ ꯆꯠꯂꯒ ꯅꯣꯡꯃꯃꯨꯛ ꯍꯜꯂꯛꯄ ꯌꯥꯏꯌꯦ ꯂꯝꯕꯤꯗꯣ ꯆꯠꯄ ꯅꯨꯡꯉꯥꯏꯔꯗꯤ
ꯇꯧꯗꯣ ꯏꯝꯐꯥꯜ ꯆꯠꯀꯅꯤꯅ ꯗꯦꯠꯇꯣ ꯇꯔꯥ ꯇꯔꯥ ꯑꯗꯨꯋꯥꯏꯗ ꯑꯃꯨꯛ ꯏꯝꯐꯥꯜꯗ ꯆꯠꯂꯒ ꯑꯃꯨꯛ ꯍꯜꯂꯛꯀꯅꯤ ꯍꯥꯏꯕꯅꯦꯕ
ꯏꯔꯥꯡ ꯂꯩꯌꯦ ꯍꯥꯏꯕ ꯃꯣꯏ ꯈꯪꯗ꯭ꯔꯗꯤ
ꯏꯔꯥꯡ ꯂꯩꯔꯗꯤ ꯁ꯭ꯀꯨꯜꯗ ꯑꯃꯨꯛ ꯍꯜꯂꯛꯇ꯭ꯔꯗꯤ ꯀꯔꯤꯒꯤꯅꯣ ꯑꯃꯨꯛ ꯍꯥꯏꯔꯛꯀꯅꯤꯕ
ꯏꯁꯥ ꯅꯨꯡꯉꯥꯏꯇꯦ ꯍꯥꯏꯕꯁꯦ ꯅꯣꯏ ꯈꯪꯗꯦ ꯍꯥꯏꯗꯕꯅꯤ ꯅꯣꯏ ꯅꯣꯏ ꯑꯩꯒꯤ ꯂꯥꯏꯅꯥꯁꯦ ꯅꯣꯏ ꯑꯣꯏꯅ ꯅꯥꯕꯤꯔꯣ ꯍꯥꯏꯗꯕꯅꯤ
ꯑꯣ ꯑꯩꯁꯦ
ꯑꯩꯁꯨ ꯌꯥꯝ ꯅꯥꯅꯤꯡꯗꯅ
ꯑꯩꯒꯤ ꯆꯤꯟꯗꯤ ꯑꯗꯨꯝ ꯈꯣꯏꯔꯒ ꯀ꯭ꯂꯥꯁ ꯂꯧꯗꯣꯏꯕ ꯑꯩ
ꯇꯞ ꯇꯞꯅ ꯐꯥꯔꯛꯀꯅꯤ ꯃꯥꯂꯤꯁ ꯇꯧꯍꯜꯂꯨ ꯅꯅꯥꯎ ꯅꯨꯄꯤꯗ
ꯆꯠꯀꯗꯧꯔꯦ ꯃꯥꯂꯤꯁ ꯇꯧ ꯑꯣꯂꯤꯞ ꯑꯣꯂꯤꯞ ꯑꯣꯏꯜꯗꯣ
ꯎꯝ
ꯑꯣꯂꯤꯞ ꯑꯣꯏꯜꯗꯨ ꯐꯩ ꯍꯥꯏ ꯃꯤꯅ
ꯍꯦꯌꯔ ꯀꯣꯛꯇꯣ ꯇꯧꯑꯣ ꯑꯦꯄ꯭ꯂꯥꯏ ꯇꯧꯗ꯭ꯔꯣ
ꯎꯝ
ꯑꯗꯨꯗꯤ ꯑꯩꯈꯣꯏ ꯁ꯭ꯀꯨꯜꯗ ꯂꯩꯔꯝꯅꯤ ꯃꯆꯤꯡꯊꯣꯟꯒꯤ
ꯃꯁꯦꯁ ꯇꯧꯅꯕ ꯑꯗꯨꯝ ꯀꯣꯛꯀꯤꯁꯨ ꯀꯔꯤꯁꯨ ꯌꯥꯝ ꯐꯩ
ꯑꯗꯨ ꯁ꯭ꯀꯨꯜꯗ ꯇꯔꯗꯤꯀꯣ ꯑꯉꯥꯡꯁꯤꯡꯕꯨ ꯇꯩꯍꯜꯂꯁꯨ ꯌꯥꯏꯌꯦ
ꯃꯥꯂꯤꯁ ꯇꯧꯍꯜꯂ ꯃꯤꯅꯤꯠ ꯃꯉꯥ ꯃꯉꯥ ꯂꯨꯄꯥ ꯇꯔꯥ ꯇꯔꯥ
ꯑꯩꯗꯤ ꯃꯥꯂꯤꯁ ꯇꯧꯔꯗꯤ ꯂꯨꯄꯥ ꯇꯔꯥꯔ ꯂꯨꯄꯥ ꯀꯨꯟꯊ꯭ꯔꯥꯔ ꯍꯦꯛ ꯍꯦꯛ ꯄꯤꯕꯅꯦ
ꯑꯗꯨꯁꯨ
ꯉꯁꯥꯏ ꯉꯁꯥꯏꯁꯨ ꯇꯧꯍꯜꯂꯤꯕꯅꯤ ꯄꯩꯁꯥ ꯈꯨꯜꯂ ꯀꯥꯟꯗ ꯄꯤ ꯒꯀꯣ ꯍꯥꯏ
ꯃꯥꯂꯤꯁ ꯇꯧꯅꯤꯡꯉꯥꯏꯁꯨ ꯂꯩꯇꯦꯗꯥ ꯅꯪꯒꯤ ꯅꯁꯥ
ꯑꯣ ꯇꯧꯅꯤꯡꯉꯥꯏ ꯂꯩ ꯅꯪ ꯇꯧꯅꯤꯡꯉꯥꯏ ꯂꯩꯇꯕꯅꯤꯅꯥꯅꯦ ꯇꯧꯑꯣ ꯍꯥꯏꯔꯗꯤ ꯇꯧꯑꯣ ꯍꯥꯏꯔꯗꯤ ꯇꯧꯅꯤꯡꯉꯥꯏ ꯂꯩꯇꯦ ꯍꯥꯏꯅ ꯇꯧꯔꯁꯨ ꯋꯥꯗꯦ ꯍꯥꯏꯒꯗꯕꯅꯤꯀꯣ
ꯋꯥꯗꯦ ꯀꯥꯏꯅ
ꯀꯔꯤ ꯇꯧꯅꯤꯡꯉꯥꯏ ꯂꯩꯇꯕꯕꯨ ꯀꯔꯤ ꯋꯥꯅꯤꯡꯉꯥꯏ ꯀꯔꯤ ꯋꯥꯅꯤꯡꯉꯥꯏ ꯂꯩꯒꯦ
ꯋꯥꯕ ꯋꯥꯗꯕ ꯅꯠꯇꯦ ꯇꯧꯅꯤꯡꯉꯥꯏ ꯂꯩꯇ꯭ꯔꯗꯤ ꯇꯧꯔꯣꯏꯗꯕ
ꯅꯇꯩ ꯃꯥꯗꯤ
ꯇꯨꯝꯔꯝꯅꯤ
ꯇꯨꯝꯔꯝꯒꯅꯤ
ꯎꯝ
ꯅꯨꯡꯉꯥꯏꯔꯤꯅꯤ ꯅꯣꯏ ꯃꯥ ꯉꯥꯏꯔꯤꯅꯤ ꯅꯨꯡꯉꯥꯏ
ꯃꯥꯗꯣ ꯎꯝ ꯌꯥꯝ ꯅꯣꯏꯕꯒꯤꯀꯣ
ꯎꯝ ꯌꯨꯝ ꯆꯠꯅꯤꯡꯈ꯭ꯔꯦ ꯍꯥꯏꯌꯦꯕ
ꯂꯧꯕꯨꯛ ꯂꯧꯕꯨꯛ ꯂꯧꯕꯨꯛ ꯆꯠꯄꯥꯗꯁꯨ ꯌꯥꯝ ꯋꯥꯏꯌꯦ
ꯎꯝ ꯋꯥꯕꯅꯤ ꯋꯥꯕꯅꯤ ꯇꯣꯉꯥꯟ ꯆꯥꯅꯤꯡꯔꯝꯒꯅꯤ ꯃꯣꯏꯗꯤ ꯑꯗꯨꯝ ꯇꯨꯝꯅꯕ ꯋꯥꯊꯤ ꯋꯥꯔꯦꯡ ꯆꯥꯗꯅꯕ ꯇꯣꯉꯥꯟ ꯆꯥꯅꯤꯡꯔꯝꯒꯅꯤꯀꯣ
ꯎꯝ
ꯑꯣꯏꯔꯝꯅꯦꯕ ꯑꯗꯣ
ꯎꯝ
ꯃꯤꯁꯗꯥꯏꯗ ꯑꯩꯅ ꯀꯔꯤ ꯀꯔꯤꯅꯣ ꯑꯗꯨꯝ ꯂꯩ ꯂꯩꯔꯒ ꯄꯨꯔꯛꯑꯣ ꯍꯥꯏꯈꯤꯕꯗꯣ ꯑꯩꯒꯤ ꯁꯨꯕꯅ ꯍꯥꯏꯕ ꯑꯗꯨꯝ ꯃꯥꯒꯤ ꯄꯩꯁꯥꯗꯨꯁꯨ ꯑꯩꯅ ꯀꯨꯏꯅ ꯂꯧꯕꯅꯤꯅ ꯄꯩꯁꯥ ꯌꯥꯝꯗꯤ ꯄꯤ ꯄꯤꯅꯤꯉꯥꯏ ꯂꯩꯇ꯭ꯔꯦ ꯐꯤꯐꯇꯤ ꯔꯨꯄꯤꯁ ꯎꯝ ꯑꯥꯏꯁ ꯀ꯭ꯔꯤꯝꯒꯨꯝꯕ ꯂꯧꯔꯦ ꯆꯥꯔ ꯀꯣꯟ ꯑꯗꯨꯝ ꯊꯥꯈꯤꯕꯅꯦ ꯑꯩꯅ
ꯑꯁ ꯏꯁꯇꯔꯥ ꯏꯁꯇꯔꯥꯤꯗꯤ ꯅꯪꯒꯤ ꯄꯩꯁꯥꯗꯨꯗꯤ ꯈꯔ ꯇꯞꯅ ꯄꯤꯔꯛꯀꯦ ꯍꯥꯏꯗ꯭ꯔꯣ
ꯄꯤꯈ꯭ꯔꯦ ꯑꯩꯅꯣ
ꯋꯥꯟ ꯊꯥꯎꯖꯟꯗꯁꯨ
ꯎꯝ
ꯎꯝ ꯑꯗꯨꯒ ꯑꯦꯛꯁꯇ꯭ꯔꯥ ꯑꯃꯨꯛ ꯌꯥꯡꯈꯩ ꯍꯥꯞꯄ
ꯎꯝ
ꯑꯗꯨꯒ ꯅꯪꯒꯤꯅ ꯁꯃꯥ
ꯎꯝ
ꯃꯣꯃꯣ ꯄ꯭ꯂꯦꯠ ꯀꯌꯥꯅꯣ
ꯃꯣꯃꯣ ꯄ꯭ꯂꯦꯠ ꯑꯃ ꯑ ꯑꯗꯨꯗꯤ ꯑ ꯍꯟꯗ꯭ꯔꯦꯠ
ꯎꯝ
ꯑꯗꯣ ꯍꯦꯛ ꯂꯥꯛꯄꯒ ꯍꯦꯛ ꯂꯥꯛꯄꯒ ꯑꯗꯨꯗꯤ ꯑꯩ ꯆꯥꯗꯣꯏꯅꯤꯅ ꯑꯗꯣ ꯄꯨꯈꯤꯤꯡꯒꯤ ꯆꯧ
ꯎꯝ
ꯏꯃꯥꯒꯤ
ꯎꯝ
ꯔꯥꯏꯇꯤꯟ ꯍꯟꯗ꯭ꯔꯦꯠ
ꯑꯣ ꯐꯥꯏ ꯐꯥꯏ ꯂꯥꯏꯌꯦꯡꯁꯤꯔꯥ ꯑꯗꯨ ꯁꯤꯔꯥ ꯍꯥꯏꯔꯒ ꯆꯃꯖ ꯆꯍꯨꯝ ꯆꯥꯝꯃ꯭ꯔꯤ ꯑꯁ ꯐꯩ ꯐꯩ ꯅꯄꯥ ꯂꯥꯏꯌꯦꯡꯅꯕ ꯄꯩꯁꯥ ꯂꯩꯇꯦ ꯆꯠꯊꯣꯛ ꯆꯠꯁꯤꯟ ꯇꯧ ꯆꯅꯤꯡꯉꯥꯏ ꯄꯩꯁꯥ ꯂꯩꯇ꯭ꯔꯦ ꯍꯥꯏꯔꯒ ꯆꯥꯅꯕꯗꯤ ꯄꯩꯁꯥ ꯑꯗꯨꯝ ꯂꯩꯗꯅ ꯃꯤꯒꯤ ꯄꯩꯁꯥ ꯇꯣꯜꯂꯒ ꯑꯩꯅ ꯆꯥꯎꯥꯛ ꯍꯥꯏꯕꯗꯤ ꯃꯣꯃꯣ ꯆꯥꯅꯤꯡꯉꯗꯤ ꯃꯣꯃꯣ ꯄ꯭ꯂꯦꯠ ꯑꯃ ꯆꯥꯔꯣꯏ ꯌꯥꯔꯦ
ꯑꯩꯁꯨ ꯃꯣꯃꯣ ꯈꯛꯇꯗꯤ ꯆꯥꯗꯣꯏꯀꯣ
ꯏꯅꯥꯎ ꯅꯨꯄꯤꯒ ꯆꯥꯃꯤꯟꯅꯔꯗꯤ ꯌꯥꯔꯦ ꯀꯔꯤꯅ ꯃꯤ ꯁꯃ ꯆꯃꯔꯤ ꯁꯉꯥ ꯁꯔ ꯉꯥꯔꯤ ꯐꯥꯎ ꯆꯥꯅꯤꯡꯉꯥꯏ ꯂꯩꯔꯔꯣꯏ ꯀꯨꯏꯔꯗꯤ ꯑꯃꯨꯛ ꯍꯥꯏꯔꯛꯒꯅꯤ ꯑꯗꯨ ꯂꯩꯔꯒ ꯉꯥꯔꯤ ꯆꯅꯤ ꯆꯍꯨꯝꯒꯤ ꯂꯧꯔꯗꯤ ꯐꯗ꯭ꯔꯣ ꯍꯧꯖꯤꯛ ꯃꯤꯅꯤꯠ ꯃꯉꯥꯒꯤ ꯈꯛꯇ ꯆꯍꯨꯝ ꯆꯥꯝꯃꯔꯤ ꯂꯩꯕ ꯁꯨꯔꯨꯄꯁ ꯄꯩꯁꯥ ꯂꯩꯔꯗꯤ ꯐꯒꯗꯕ
ꯃꯔꯤ ꯂꯩꯔꯗꯤ ꯑꯩ ꯑꯆꯥꯄꯣꯠ ꯆꯥꯔꯗꯅ
ꯍꯥꯎ ꯂꯩꯇ꯭ꯔꯦ ꯆꯅꯝ ꯂꯩꯇ꯭ꯔꯦ ꯊꯨꯝ ꯂꯩꯇ꯭ꯔꯦ ꯑꯃꯨꯛ ꯍꯥꯏꯔꯛꯀꯅꯤ ꯑꯗꯨ ꯁꯔꯨꯛꯄꯨꯗꯤ ꯑꯗꯨ ꯅꯨꯡꯉꯥꯏꯅ ꯆꯥꯕ ꯁꯨꯔꯨꯛꯄꯨꯗꯤ ꯅꯨꯃꯤꯠ ꯍꯞꯇꯥ ꯉꯥꯔꯤ ꯆꯥꯝꯃꯒꯤ ꯆꯅꯤꯒꯤ ꯂꯧꯔꯗꯤ ꯍꯞꯇꯥ ꯑꯃꯒꯨꯝꯕ ꯆꯥꯔꯗꯤ ꯃꯤ ꯄꯨꯂꯞ ꯆꯥꯔꯒ ꯅꯨꯡꯉꯥꯏꯗ꯭ꯔꯣ ꯑꯗꯨꯅ
ꯏꯚꯥꯏ
ꯑꯗꯨꯁꯨ ꯑꯗꯨꯁꯨ ꯈꯔ ꯈꯔ ꯈꯟꯒꯗꯕꯅꯤꯅꯦ
ꯑꯁ ꯑꯆꯥꯄꯣꯠꯀꯣ ꯆꯥꯕ ꯄꯩꯁꯥ ꯂꯩꯇ꯭ꯔꯤꯀꯣ ꯁꯤꯗ
ꯑꯣ ꯑꯣ ꯁꯥꯒ ꯁꯥꯥꯔꯣ ꯅ ꯁꯥꯒ ꯁꯥꯔꯣꯅ ꯁꯄꯣ
ꯎꯝꯗꯤꯤꯒꯤ ꯄꯩꯁꯥꯕꯤꯌꯣ ꯑꯗꯨꯗꯤ
ꯅꯄꯥꯗꯂꯣ
ꯆꯄꯣꯠꯄꯕꯨ ꯂꯩꯕꯤꯒꯦ ꯍꯥꯏꯔꯗꯤ ꯆꯥꯛ ꯆꯥꯗꯁꯨ
ꯑꯉꯥꯡ ꯑꯣꯏꯔꯛꯅꯦ ꯅꯣꯏꯁꯦ ꯃꯤꯕꯨꯗꯤ ꯇꯝꯕ ꯁꯥꯔꯗꯅ
ꯎ
ꯌꯥꯥꯟꯇꯥꯣ ꯅꯃꯥ ꯍꯣꯏꯁꯨ ꯌꯥꯝ ꯆꯥꯅꯤꯡꯉꯤꯕꯅꯤ ꯈꯥꯡ ꯈꯥꯡꯒ ꯁꯕꯣꯜ ꯁꯔꯥ ꯀꯔꯤ ꯀꯔꯥ ꯂꯩ ꯂꯩꯅ ꯑꯗꯨꯝ ꯂꯩꯝꯅꯤ
ꯑꯁ ꯑꯩꯕꯨ ꯍꯟꯅꯤꯡꯕꯤꯒꯤ ꯇꯥꯏꯞꯇ
ꯈꯔꯁꯨ ꯅꯪ ꯅꯃꯥꯟ ꯅꯄꯥ ꯅꯃꯥ ꯅꯨꯡꯁꯤꯔꯗꯤꯀꯣ ꯑꯗꯨꯁꯨ ꯈꯟꯗꯣꯛꯄ ꯍꯩꯒꯗꯕꯅꯤ ꯑꯗꯨ ꯑꯗꯨ ꯀ ꯃꯤ ꯑꯗꯨ ꯈꯟꯗꯕꯒꯤꯅꯦ ꯏꯟ ꯄꯥꯜꯒ ꯃꯅꯤ ꯃꯀꯣꯕꯣ ꯍꯣꯏ ꯀꯔꯤ ꯀꯔꯥ ꯍꯣꯏ ꯃꯅꯦꯝꯐꯥꯎ ꯍꯣꯏ ꯁꯥꯎꯔꯤꯗꯣ ꯀꯔꯤꯁꯨ ꯂꯩꯕꯤꯗꯦ ꯂꯩꯕꯤꯅꯕ ꯒ꯭ꯌꯥꯟ ꯇꯥꯗꯦ ꯍꯥꯏꯕꯗꯨ ꯅꯣꯏꯁꯨ ꯄꯥꯜꯂꯝꯒꯅꯤ ꯑꯗꯨ ꯁꯒꯣꯜ ꯁꯔꯥ ꯀꯔꯤ ꯀꯔꯥ ꯑꯗꯨꯁꯨ ꯂꯩꯕꯤꯅꯕ ꯒ꯭ꯌꯥꯟ ꯇꯥꯔꯗꯦ ꯐꯤꯔꯣꯟꯜ ꯉꯥꯛꯇ ꯆꯥꯅꯕꯗꯤ ꯑꯩꯁ ꯑꯕꯗꯨ